ꯎ
ꯇꯥꯔꯕ ꯅꯠꯇ꯭ꯔꯣ ꯍꯟꯗꯛꯇꯤ
ꯇꯥꯔꯦ ꯇꯥꯔꯦ ꯇꯥ ꯃꯔꯔꯕꯣ
ꯇ ꯑ ꯆ ꯂꯨꯗ ꯐꯣ
ꯀꯖꯡ
ꯑꯣ ꯦ ꯑꯍꯥ ꯊꯣꯡꯒꯅꯤ ꯑꯍꯥꯎ ꯇꯥꯁꯦꯅ
ꯀꯌꯥ ꯍꯥꯎꯧꯕ ꯊꯣꯡꯗꯣꯏꯕ
ꯎ ꯌꯦꯔꯣꯔ
ꯍꯥꯎꯒꯅꯦ ꯍꯥꯎꯒꯅꯦꯗꯁꯨ
ꯆꯣ ꯆꯂꯣ ꯑ ꯌꯒꯅꯦ ꯁꯤ ꯂ ꯁ ꯀ
ꯅꯅꯦ ꯋꯥꯁꯤꯀꯤ ꯇꯪ ꯆꯞꯄ ꯃꯥꯜ
ꯇꯥꯔꯗ ꯇ
ꯎꯝ ꯇ ꯑꯕ ꯈꯔ ꯋꯥꯏ ꯇ ꯇ ꯭ꯂꯨ ꯇꯨꯊꯔ ꯀꯥꯏꯅ
ꯅ ꯑ
ꯃꯗꯤꯅꯦꯕꯗꯤ ꯐꯨꯜꯀꯑ
ꯑꯣ ꯑꯦ ꯔꯄꯦ ꯇꯨ ꯑꯣ ꯁꯥꯏ ꯍꯗ꯭ꯔ ꯏ ꯃꯗꯗꯒꯤ ꯁꯜꯄ ꯍꯥꯏꯗ ꯌꯦꯅꯤ
ꯑꯣ
ꯑꯃ ꯂ ꯀ ꯀꯂꯒꯦ
ꯑꯩ ꯊꯕꯛ ꯉꯁꯤꯗꯤ ꯆꯠꯇ꯭ꯔꯦ ꯑꯦꯛꯖꯥꯝ ꯊꯥꯕ ꯑꯣꯏꯅ ꯆꯠꯂꯦ
ꯑꯣ ꯐꯃꯤꯂꯤ ꯆ ꯂꯩ
ꯑꯥ
ꯄꯥꯏꯦ ꯁꯅꯤꯕ ꯎꯝ
ꯍꯥꯥ
ꯍ
ꯃꯌꯥꯝ ꯐꯥꯗ ꯃꯌꯥꯝ ꯐꯥꯗ ꯊꯌꯦ ꯄ꯭ꯔꯚꯥꯄꯇ
ꯑꯣ ꯅꯨꯡꯉꯥꯏꯕ꯭ꯔꯣ ꯀꯃꯥꯏꯅ ꯇꯧꯒꯦ
ꯅꯅꯨꯡꯉꯥꯏꯗ ꯑꯗꯨ ꯑꯗꯨꯝ
ꯍ ꯍꯣꯏ ꯀ ꯀꯌꯥꯃꯨꯛ ꯌꯥꯝꯅ ꯏꯕ ꯉꯝꯗꯦꯕ
ꯑꯈꯪ ꯃꯈꯩꯗꯨꯅ ꯏꯔꯦꯗꯅ ꯑꯈꯪꯗꯕꯩꯗꯨꯅ ꯍꯨꯟꯗꯣꯛꯑꯝꯃꯦꯗꯅ
ꯑꯣ ꯍꯔꯛꯇ ꯌꯥꯏ
ꯊꯦꯡꯉꯦ꯫
ꯑꯣ ꯃꯥꯁꯨ ꯑꯃꯨꯛ ꯈꯔ ꯆꯤꯜꯂꯒ ꯆꯥꯠꯅꯤ ꯍꯧꯖꯤꯛꯀꯥꯟꯁꯦ ꯗ ꯑꯗꯨ
ꯑ ꯑꯥ
ꯑꯕꯨꯆꯂꯒ ꯆꯅꯤ ꯀꯥꯕ ꯍꯧꯕ
ꯑꯣ ꯑꯉꯥꯡ ꯅ ꯅꯍꯣꯏ ꯂꯣꯏ ꯂꯩꯕ ꯅꯠꯇ꯭ꯔꯣ
ꯑ ꯔꯝꯗ ꯁꯥꯏꯅꯗꯤꯁꯦ ꯃꯥꯕꯨ ꯌꯥꯝ ꯂꯥꯡꯉꯦꯅꯅꯦ ꯄꯥꯈꯦ
ꯑꯉꯥꯡ ꯃꯈꯣꯜ ꯌꯥꯝ ꯇꯥꯕ
ꯑꯣꯖꯤꯛꯇꯤ ꯇꯥꯔꯝꯃꯔꯣꯏꯗ
ꯇꯥꯗ꯭ꯔꯦ ꯇꯥꯗ꯭ꯔꯦ ꯃꯥꯕꯣꯛ ꯆꯧꯕꯤ ꯃꯥꯜꯂꯦ ꯑꯗꯥꯏꯗ ꯃꯥꯏ ꯃꯨꯝꯕꯩꯅ
ꯎ ꯃꯍꯨ ꯆꯪꯕꯤꯛꯇꯨ ꯃꯄꯥꯟꯗ ꯂꯩꯕꯅꯤꯗ
ꯃꯥ ꯃꯥꯗ ꯍꯥꯏꯒꯠ
ꯆꯉ ꯅꯦ ꯑꯉꯥꯡ ꯇꯥꯕꯗꯨꯒꯤ ꯃꯇꯥꯡꯅꯦ ꯑ
ꯎ
ꯅꯣꯏꯗꯤ ꯆꯥꯛ ꯊꯣꯡꯕꯣ ꯀꯃꯥꯏꯅ ꯇꯧꯔꯒꯦ
ꯑꯩ ꯌꯦꯟ ꯊꯣꯡꯒꯦꯅ ꯌꯦꯟ ꯊꯣꯡꯒꯦꯅ ꯃꯔꯨꯞ ꯃꯄꯥꯡ ꯀꯩꯀꯩ ꯁꯦꯝꯃꯤꯑ
ꯑꯣꯕꯤ ꯆ ꯆꯥꯗꯣ ꯑꯣ ꯇꯥꯔꯣꯏꯗꯣꯏ ꯀꯩꯅꯣ ꯐꯥꯅꯤ ꯍꯥꯏꯔꯛꯑꯣ
ꯇꯧꯕ ꯑꯣꯛꯇꯣ ꯉꯔꯥꯡ ꯅꯍꯥꯟ ꯆꯥꯗ ꯉꯥꯏꯔꯤꯗꯅ ꯑꯩꯅ
ꯑꯩꯈꯣꯏꯗꯤ ꯎꯔꯣꯛ ꯆꯥꯗꯣꯔꯦ ꯍꯧꯖꯤꯛ
ꯍꯧꯖꯤꯨꯅ ꯍꯧꯖꯤꯛꯛꯇ ꯌꯦꯔꯨ
ꯑꯩꯈꯣꯏꯒꯤꯁꯦ ꯌꯥꯝ ꯂꯥꯏꯕ꯭ꯔꯣ
ꯎ ꯀꯁꯤ ꯑꯝꯂꯒꯣ ꯍꯥꯏꯠꯇꯦ
ꯑꯣ
ꯑꯣ ꯑꯗꯨꯗ ꯑꯗꯨꯝ ꯇꯥꯏꯅꯒꯤ ꯑꯗꯨꯅ ꯍꯅꯦ
ꯑ ꯉ ꯐ ꯇ
ꯀꯣꯏ ꯃꯥꯕꯨꯛ ꯁꯣꯕꯤꯤꯅ ꯀ ꯗꯦꯕꯨꯟꯊꯣ ꯀꯁꯨꯄꯥꯏ ꯎ
ꯑꯣꯏ ꯇꯔ ꯂꯥꯏꯁ ꯇꯕ꯭ꯔ
ꯇꯌꯦ ꯃꯥ ꯁꯨꯃꯥꯡꯗ ꯈꯔ ꯂꯥꯞꯅ ꯇꯥꯏ ꯈꯔ ꯂꯥꯞꯅ ꯉꯥꯡꯕ ꯃꯥꯜꯂꯦ ꯃꯥꯗꯤ
ꯎ
ꯎꯝ ꯇꯥꯏ ꯊꯥꯏ ꯊꯁꯨ ꯂꯥꯝꯕ ꯃꯔ ꯃꯄꯥꯟ ꯁꯦꯝ ꯃꯤꯔꯖ ꯇꯣꯡ ꯇꯥꯡ ꯇꯣꯡ ꯇꯥꯡ ꯌꯥꯝ ꯇꯥꯏ ꯇꯅꯀꯣꯟ
ꯑ ꯑꯕ ꯌꯦꯉ ꯍꯥꯟꯅ ꯈꯔ ꯇꯧꯈꯤꯒꯦ ꯇꯧꯕ
ꯑꯣ ꯅꯣꯏ ꯑꯣꯛ ꯆꯥ ꯇꯔꯅꯦ ꯃꯥꯕꯣꯛ ꯀꯦꯔ ꯃꯣꯏ ꯊꯣꯡꯉꯦ ꯍꯥꯏꯔ
ꯍꯣꯏ ꯍꯥꯎ ꯍꯥꯎ ꯍ ꯏꯆꯦ ꯔꯒ ꯍꯣꯏ
ꯃꯥꯅꯦ ꯃꯥꯅꯦ
ꯍꯣꯏ ꯍꯥꯎ ꯌꯦꯗ ꯆꯔꯦꯗꯅ
ꯃꯥꯅꯤ ꯌꯦꯔꯨꯝꯗꯨꯕꯨ ꯀꯌꯥꯝ ꯋꯥꯠꯅꯅꯤ ꯃꯣꯏ ꯆꯥꯟꯅꯔꯤꯗꯨꯁꯨ ꯌꯥ ꯆ ꯃ ꯍꯧꯗꯤ ꯎ ꯀ ꯍꯥꯏ ꯌꯥ ꯌꯥꯖꯔ
ꯌꯥꯝ ꯆꯥꯎꯗ ꯃꯥ ꯆꯕꯕꯄꯗꯤꯦ
ꯑꯃꯤꯗꯤ ꯈꯔ ꯑꯃ ꯌꯥꯕ ꯌꯥ ꯌꯥꯕ ꯎ ꯑ
ꯄꯁꯥꯗ ꯆꯣꯒꯂꯥꯛ
ꯍꯥꯥ ꯑꯣ ꯏꯇꯩꯃꯗꯤ ꯉꯁꯥꯏ ꯖꯣꯕ ꯀꯥꯔꯠꯀꯤ ꯐꯣꯇꯣꯄꯠ ꯐꯣꯇꯣ ꯀꯌꯥ ꯄꯤ ꯆꯠꯂꯦ
ꯍ ꯎ ꯍꯣꯏ ꯌꯥꯝ ꯀꯥꯏꯅ ꯀꯗꯦ
ꯑꯣ
ꯑ ꯃꯤꯅꯤꯇ꯭ꯔ ꯋꯥꯍꯕ ꯑꯣꯟꯕ
ꯑꯣ ꯣ ꯀꯥ ꯑꯗꯨꯁꯨ ꯀꯥꯇꯗꯤ ꯌꯥꯔꯣꯏ ꯅꯤꯅꯦ
ꯍꯥꯥꯛꯄꯗꯤ ꯀ ꯁꯥꯊ ꯑꯣꯏꯗꯣꯏꯅꯤ
ꯑꯣ ꯃꯕꯨꯛ ꯆꯧꯕꯤꯒꯗꯤ ꯋꯥꯔꯤ ꯁꯥꯟꯅ ꯂꯣꯏꯈ꯭ꯔꯕꯣ ꯑ
ꯅꯣꯟꯗꯅꯦ
ꯑ ꯆꯖꯧꯀꯥꯀꯤꯤꯁꯨ ꯌꯥꯝ ꯇꯅ ꯔꯅꯤꯅꯦ ꯀꯩ ꯀꯥꯏ ꯅ
ꯑꯦ ꯑꯗꯨ ꯍꯥꯏꯔꯒ ꯖꯣꯕ ꯀꯥꯔꯠꯇꯣ ꯀꯩꯅꯣ ꯇꯧꯕ ꯃꯈꯣꯏꯁꯨ ꯄꯥꯟꯗ ꯌꯥꯔꯦꯗꯤ ꯍꯥꯏꯌꯦ
ꯁꯂꯔꯦ
ꯑꯗꯣ ꯑꯩꯈꯣꯏꯒꯤ ꯀꯩꯅꯣꯅ ꯄꯥꯝꯕꯤꯗꯕ ꯄꯥꯟꯗ꯭ꯔꯤꯌꯦ
ꯍꯣꯏꯗꯤ ꯌꯥꯗꯦꯗ ꯀꯣꯏꯗꯤ ꯑ ꯆꯠꯅꯗꯅꯦ
ꯑꯥ ꯅꯣꯏꯒꯤ ꯆꯠꯅꯗ꯭ꯔꯦ ꯆꯤꯡ ꯭ꯔꯦ ꯅꯣꯒꯤ ꯅꯃ
ꯑꯥ ꯀꯣꯏꯅ ꯆꯤꯡꯗ꯭ꯔꯦ ꯑꯗꯨꯅ ꯀꯥꯟꯅꯕꯅꯕꯖꯥꯠ ꯅꯠꯇꯦꯗ ꯁ꯭ꯋꯥꯏꯗ ꯂꯩꯥꯛ ꯑꯣ ꯎꯝ ꯇꯥꯕꯅ ꯑꯃ ꯆꯠꯈ꯭ꯔ ꯃꯥꯜꯂ ꯃꯥ ꯃꯗꯗ꯭ꯔꯦ
ꯎ ꯃꯥ ꯗꯗꯥꯗꯨꯣ ꯊꯦꯡꯀꯅꯦꯅꯦ ꯁꯥꯗ ꯗ ꯂꯩꯕ ꯆꯠꯍꯟꯗꯕ ꯑꯗꯨꯁꯨ ꯏꯀꯥꯏꯗꯩꯌꯦꯅ ꯁ ꯌꯥꯦ ꯃ ꯉꯅꯁꯤꯄꯃ
ꯍꯒꯣꯏ ꯀꯖꯦ
ꯃꯥ ꯌꯥꯅꯦ ꯀꯥꯏ ꯊ ꯌꯥꯔꯅ ꯀꯥꯏ
ꯎꯝ ꯗꯂꯄ ꯉꯔꯅ
ꯑꯗꯨ ꯑꯗꯨ ꯀꯥꯗ ꯃꯔꯠꯇꯗꯅ ꯑꯗꯨ ꯅꯂ ꯎ ꯂꯩꯩꯗꯤꯦ
ꯁꯥꯖꯨ ꯐꯪꯉꯔꯣꯏ ꯑꯗꯨ ꯑꯣꯗꯤ
ꯎꯝ ꯊꯦꯡꯉ ꯊꯦꯡꯉꯗꯤ ꯂꯣꯍꯣ ꯍꯄꯒꯤ
ꯑꯥ ꯅꯇꯦ ꯅ
ꯅꯪ ꯅꯪꯗꯤ ꯌꯦꯟ ꯁꯦ ꯅꯣꯏ ꯅꯆꯤꯟ ꯅꯅꯥꯎ ꯈꯛ ꯆꯗꯣꯏꯔ
ꯑꯥꯎ ꯑꯩ ꯂꯥꯛꯄꯒ ꯉꯝꯃꯔꯣꯏꯗ
ꯂꯥꯛꯊꯣꯛ ꯂꯥꯛꯁꯤꯟꯗꯣ ꯖꯟ ꯖꯥꯟ ꯑꯣꯏꯔꯦ
ꯂꯝꯁꯥꯡ ꯆꯠꯂꯨꯕꯅ ꯋꯥꯔꯒꯗꯤ ꯇꯜꯂꯅꯤ
ꯃꯣꯌꯦ ꯑꯧ ꯍꯥꯏꯖꯕꯩ ꯋꯥꯅꯦ ꯊꯥꯖꯗꯅ ꯂꯥꯞꯄꯦꯕ ꯃꯌꯥꯡ ꯏꯝꯐꯥꯜ ꯃꯣꯏ ꯄ꯭ꯔꯚꯥꯃꯇꯤꯗꯨꯁꯨ
ꯍꯣꯏ ꯃ ꯅ ꯊꯅꯤ ꯑꯗꯨꯝ ꯉꯥꯛꯄꯤꯅꯤ ꯀꯩꯅꯣ ꯐꯅ
ꯃꯌꯥꯏ ꯂꯝꯕꯤ ꯀꯣꯂꯦꯁ ꯇꯩ ꯐꯌꯥꯝ ꯍꯦꯟꯂꯦ ꯆꯠꯄ
ꯑꯣ ꯃꯥ ꯑꯩ ꯅꯪ ꯂꯝꯕꯤ ꯑꯣꯏꯔꯕꯣꯏ ꯅꯤꯡ ꯏꯅꯤꯅꯦ ꯀꯣꯂꯦꯖꯇꯣ
ꯅꯠꯇꯦ ꯃꯌꯥꯏ ꯂꯝꯕꯤ ꯉꯁꯥꯏ ꯍꯥꯏꯅꯩꯅꯤ ꯀꯩꯅꯣ ꯃꯌꯥꯏ ꯂꯝꯕꯤ ꯀꯣꯂꯦꯖ ꯌꯧꯔꯗꯤ ꯇꯈꯥꯏ ꯈꯥꯏꯔꯦ ꯌꯧꯗꯧꯕ
ꯑꯣꯈ ꯂꯥꯁꯐꯦꯗꯦ ꯗꯦ
ꯃꯌꯥꯏ ꯂꯝꯕꯤꯕꯨ ꯂꯥꯄꯤꯅꯦ
ꯑ ꯃꯃꯥꯡ ꯆꯍꯤ ꯑ ꯑꯧ ꯃꯌꯥꯏ ꯂꯝꯕꯤꯒꯤ ꯇꯪꯈꯥꯏ ꯑꯃ ꯆꯥꯡ ꯂꯥꯄꯤꯕꯣ
ꯑꯥ
ꯈꯜ ꯌꯥꯝ ꯂꯥꯛꯇꯗ ꯑꯗꯨ
ꯂꯥꯛꯄꯦ ꯂꯥꯛꯄꯦ ꯃ ꯂꯕꯤꯖꯩ ꯐꯅꯦ ꯆꯅꯤ ꯖꯔ ꯖ ꯍꯂ ꯇꯥꯗꯦ ꯉꯁꯤ ꯌꯨꯝꯗ ꯂꯩꯌꯦꯀ
ꯑꯣꯄ ꯇꯏꯅꯔꯤꯅꯦ
ꯑꯥ ꯃꯥ ꯌꯨꯝꯗꯁ ꯍꯥꯡ ꯑꯦꯖꯝ ꯀꯣꯏꯗꯅ ꯑꯥ ꯍꯥꯏ
ꯑꯩꯒ ꯑꯝꯇ ꯂꯩꯕꯗꯣ ꯑꯗꯨꯅꯗꯤ ꯈꯝꯇ ꯑꯗꯨ ꯃꯥꯗꯨꯅꯨꯡ ꯌꯥꯝ ꯅꯨꯡꯉꯥꯏꯖꯗ꯭ꯔꯦꯅꯦ
ꯎꯝ ꯍꯣꯏ ꯍꯣꯏ ꯍꯌꯦꯡꯡꯂꯥ ꯍꯟꯆꯤꯜꯂ ꯐꯩꯥꯏꯔ ꯑꯩ ꯑꯦ ꯆꯠꯄ ꯅꯨꯃꯤꯠ ꯍꯜꯂꯛꯄꯩ ꯉꯥꯟꯕꯩꯗꯨꯗ ꯑꯗꯨꯒ ꯍꯥꯥ
ꯁꯨꯇꯤ ꯂꯩꯕ ꯅꯨꯃꯤꯠ ꯑꯃꯗ ꯇꯧꯔꯗꯤ ꯁꯔꯦꯗꯅ
ꯍꯣꯏ ꯍꯣꯏ ꯑꯩ ꯑꯦꯛꯖꯥꯝ ꯍꯜꯂꯛꯄꯗꯨꯗꯤ ꯉꯉꯗꯅ ꯂꯒ ꯆꯂꯁ ꯀꯥ ꯀꯣꯃꯤ ꯅꯠꯇ꯭ꯔꯣꯗꯥ
ꯑꯣ ꯐꯔꯦ ꯑꯩꯁꯨ ꯆꯥꯛ ꯊꯣꯡꯤꯒꯦ ꯊꯝꯃꯒꯦꯀꯣ
ꯍꯣꯏ ꯍꯣꯏ ꯊꯝꯝꯕꯣ ꯊꯝꯃꯣ ꯎꯝ